ꯑꯦꯇꯣꯛ ꯅꯥꯔꯣ
ꯑꯣ ꯑꯗꯨ ꯅꯪꯒꯤ ꯑꯦꯁꯥꯏꯃꯦꯟ ꯑꯃ ꯁꯃꯤꯠ ꯇꯧꯒꯗꯕꯑꯃ ꯂꯩꯕꯗꯨ ꯇꯧꯒꯔꯕꯣ ꯁꯃꯤꯠꯇꯪ
ꯎꯝ ꯁꯃꯤꯠꯇꯨ ꯇꯧꯈ꯭ꯔꯦ ꯑꯩ
ꯑꯣ ꯑꯣ ꯐꯥꯏꯌꯦ ꯑꯗꯣ ꯃꯛ ꯀꯌꯥ ꯄꯤꯒꯅꯤ ꯍꯥꯏꯒꯦ ꯑꯝꯇ
ꯈꯪꯗꯦ ꯃꯛꯇꯣ ꯈꯪꯗꯦ ꯑꯩꯈꯣꯏ ꯏꯃꯥꯟꯅꯕꯅ ꯏꯕꯤꯌꯣ ꯑ ꯁꯚꯦꯟ ꯍꯟꯗ꯭ꯔꯦꯠ ꯇꯨꯋꯦꯟꯇꯤ ꯊ꯭ꯔꯤ ꯄꯤꯒꯦꯅ ꯍꯥꯏꯕꯅꯦ
ꯑꯣ ꯐꯩꯌꯦꯅꯥ
ꯑꯗꯣ ꯑꯃ ꯋꯥꯠꯂꯦ ꯎꯝ ꯉꯁꯤ ꯑꯃ ꯑꯃꯈꯛꯇ ꯎꯝ ꯉꯁꯤ ꯏꯔꯒ ꯂꯣꯏꯔꯦ ꯍꯧꯖꯤꯛ ꯏꯔꯒ ꯂꯩꯕꯅꯦ ꯑꯩ ꯍꯧꯖꯤꯛ ꯏꯔꯒꯗꯤ ꯑꯃꯗꯣ ꯂꯣꯏꯔꯒꯦ ꯒꯥ ꯍꯌꯦ ꯁꯃꯤꯠ ꯑꯃꯛꯀ ꯇꯧꯔꯒꯦ ꯑꯗꯨꯗꯤ ꯁꯚꯦꯟ ꯁꯚꯦꯟ ꯍꯟꯗ꯭ꯔꯦꯠ ꯑꯃꯨꯛꯇꯤ ꯑꯃꯨꯛ ꯀꯥ ꯄꯒꯅꯤꯕ ꯗꯤ
ꯑꯣ ꯅꯪꯅ ꯐꯖꯅ ꯏꯔꯒꯦꯀꯣ ꯂꯥꯏꯅ ꯐꯪꯕꯅꯦ ꯂꯥꯏꯅ ꯃꯥꯛꯇꯤ ꯇꯥꯟꯕ ꯌꯥꯒꯅꯦꯕꯀꯣ
ꯎꯝ
ꯑꯣ ꯐꯖꯥꯅ ꯏꯌꯣ
ꯍꯣꯏ ꯍꯣꯏ ꯅꯪꯗꯤ
ꯑꯩꯗꯤ ꯑꯩꯒꯤ ꯑꯦꯁꯥꯏꯟꯃꯦꯟꯠ ꯂꯣꯏ ꯂꯣꯏꯈ꯭ꯔꯦ
ꯎꯝ
ꯍꯧꯔꯣ ꯋꯥꯔꯤ
ꯎꯝ ꯑꯗꯨꯅꯦ ꯑꯩꯈꯣꯏ
ꯎꯝ ꯑꯩꯈꯣꯏꯒꯤ ꯐꯥꯔꯝꯗꯁꯨ ꯀꯣ
ꯑꯣꯝ
ꯄꯨꯔꯥ ꯋꯥꯟ ꯁꯤꯕꯅꯤꯕ ꯆꯤꯡ ꯑꯃꯅꯦꯕ ꯄꯨꯂꯞ ꯆꯤꯡ ꯑꯃ ꯄꯨꯂꯞ ꯇꯧꯕꯅꯦꯕ
ꯑꯆꯥ ꯑꯆꯥ
ꯎꯝ ꯑꯗꯨꯗ ꯑ ꯑꯗꯤ ꯎꯝ ꯂꯐꯣꯏꯁꯨ ꯂꯩꯑꯦ ꯂꯐꯣꯏꯁꯨ ꯇꯧꯋꯦ ꯑꯗꯨꯒ
ꯑꯣ ꯌꯣꯡꯆꯥꯛ ꯄꯥꯝꯕꯤꯒꯨꯝꯕꯗꯤ
ꯌꯣꯡ ꯆꯥꯥꯛꯁꯨ ꯌꯥꯝ ꯂꯩꯕꯅꯦ ꯌꯣꯡꯆꯥꯛꯂ ꯆꯥꯥꯛꯁꯨ ꯎꯝ
ꯑꯣ
ꯌꯣꯡꯆꯥꯛꯁꯦ ꯇꯔꯥ ꯀꯨꯟ ꯨꯒꯨꯝꯕ ꯍꯧꯕ ꯃꯥꯜꯂꯦ
ꯑꯣ ꯑꯣ ꯃꯥꯂꯦ ꯅꯪꯗꯤ ꯆꯠ ꯅꯪꯗꯤ ꯆꯠꯇꯕ꯭ꯔꯣ
ꯍꯧꯖꯤꯛ ꯑꯩ ꯍꯧꯖꯤꯛꯇꯤ ꯁꯤꯖꯟ ꯅꯠꯇꯕꯅꯤꯅꯦꯀꯣ ꯑꯩꯁꯦ ꯊꯕꯛ ꯑꯃ ꯇꯧꯕꯀꯣ
ꯑꯣ
ꯑꯗꯣ ꯍꯧꯖꯤꯛ ꯑꯃꯨꯛꯀ ꯌꯦꯡꯉꯒ ꯀꯥꯎꯟ ꯇꯧꯔꯗꯤ ꯃꯁꯤꯡꯗꯣ ꯈꯥꯡꯍꯟꯗ ꯍꯥꯏꯗꯤ ꯑꯄꯤꯛꯄꯁꯨ ꯂꯩꯌꯦ ꯑꯄꯤꯛꯄꯁꯤꯡꯗꯨ ꯑꯗꯨꯝ ꯏꯌꯥꯔ ꯌꯥꯌꯥꯔꯒꯤ ꯑꯗꯨꯝ ꯍꯥꯎ ꯍꯧꯋꯦꯕ ꯃꯈꯣꯏꯗꯣ
ꯑꯣ
ꯅꯦꯛꯁ ꯏꯔ ꯁꯤ ꯅꯦꯛꯁ ꯏꯌꯥꯔ ꯗꯤꯁꯦꯝꯕꯔꯒꯨꯝꯕꯗ ꯗꯤꯁꯦꯝꯕ꯭ꯔ ꯍꯦꯟꯔꯗꯤ ꯑꯃꯨꯛ ꯎꯝ ꯃꯊꯪ ꯆꯍꯤꯗꯀꯣ ꯃꯊꯪ ꯆꯍꯤꯗ ꯆꯥꯕ ꯌꯥꯔꯅꯤ
ꯑꯣ
ꯂꯝꯕꯤꯁꯦ ꯐꯠꯇꯕꯀꯣ ꯑꯩꯈꯣꯏ ꯈꯨꯟꯗꯒꯤ ꯑꯩꯈꯣꯏ ꯌꯨꯝꯗꯒꯤ ꯌꯥꯝ ꯂꯥꯞꯅ ꯆꯠꯂꯤꯕ ꯀꯤꯂꯣꯃꯤꯇꯔ ꯐꯥꯏꯚ ꯁꯤꯛꯁ ꯀꯨꯝꯕ ꯀꯤꯂꯣꯃꯤꯇꯔ ꯐꯥꯏꯕ ꯀꯨꯝꯕꯥ ꯎꯝ ꯈꯣꯡꯅ ꯆꯠꯄꯅꯦ ꯒꯥꯔꯤ ꯀꯥꯕ ꯌꯥꯗꯦ ꯂꯝꯕꯤ ꯐꯠꯇꯕꯅꯤꯅꯀꯣ
ꯑꯥ
ꯑꯗꯨꯅꯦ
ꯗꯤ ꯋꯥꯔꯝꯅꯤꯀꯣ ꯅꯣꯏ ꯅꯣꯏ ꯅꯃꯥ ꯅꯄꯥꯗꯤ ꯂꯩꯔꯤꯕꯣ ꯍꯧꯖꯤꯛꯁꯨ
ꯎꯝ ꯂꯩꯕꯅꯦ
ꯃꯣꯏꯅ ꯊꯕꯛ ꯁꯨꯔꯤꯔꯣ ꯑꯗꯣ ꯅꯪ ꯊꯕꯛ ꯑꯇꯣꯞꯄ ꯇꯁ ꯇꯧꯕ ꯆꯠꯂꯖꯦ
ꯎꯝ ꯃꯣꯏꯅꯁꯨꯨ ꯈꯔꯈꯔ ꯁꯨꯋꯦ ꯑꯃꯨꯛꯀ ꯃꯤ ꯑꯇꯩꯗꯨꯁꯨ ꯇꯧꯕꯤꯌꯣꯅ ꯀꯣ ꯇꯧꯋꯦ ꯍꯦꯜꯄ ꯇꯧꯕꯥ ꯀꯣ
ꯅꯨꯡꯁꯤꯕꯤꯅ ꯅꯨꯡꯁꯤꯕꯅ
ꯅꯨꯡꯁꯤꯕꯤꯗꯨꯅ
ꯅꯨꯡꯁꯤꯕꯤꯗꯨꯅ ꯃꯇꯦꯡ ꯄꯥꯡꯕꯤꯕ ꯍꯥꯏꯕ ꯇꯥꯔꯦ
ꯍꯣ ꯑꯣ ꯑꯣ ꯅꯪ ꯃꯩꯇꯩꯂꯣꯟ ꯌꯥꯝ ꯍꯩ ꯍꯩꯗꯤ ꯍꯩꯌꯦ ꯈꯪꯗꯕꯁꯤꯡꯗꯨꯗꯤ ꯈꯪꯗꯦ ꯑꯗꯨꯕꯨ ꯍꯩꯕꯁꯤꯡꯗꯨꯗꯤ ꯍꯩꯌꯦ
ꯑꯗꯨꯅꯦ ꯎꯝ ꯏꯃꯥ ꯂꯩꯕꯥꯛꯇ ꯂꯩꯕꯅꯤꯅꯀꯣ
ꯎꯝ
ꯎꯝ ꯑꯗꯨꯒꯤ__
ꯎ ꯅꯍꯥꯟ ꯏꯝ ꯉꯔꯥꯡ ꯉꯔꯥꯡ ꯏꯃꯥꯟꯅꯕꯤꯅꯁꯨ ꯅꯪꯅ ꯍꯧꯖꯤꯛ ꯍꯥꯏꯕ ꯑꯗꯨꯃꯥꯏꯅ ꯍꯥꯏꯌꯦ ꯃꯥꯒꯤ ꯅꯨꯄꯥꯗꯣ ꯎꯝ ꯃꯄꯥꯟꯗ ꯂꯩꯕꯅꯦꯕꯀꯣ
ꯎꯝ
ꯊꯣꯛ ꯑꯗꯨꯗ ꯆꯠꯅꯤꯡꯉꯥꯏꯒꯤ ꯃꯥꯒꯤ ꯈꯨꯍꯥꯏꯗꯣ
ꯎꯝ
ꯃꯥꯗꯣ ꯏꯃꯥ ꯂꯩꯕꯥꯛꯇ ꯂꯥꯛꯀꯅꯤꯅ ꯍꯥꯏꯌꯦ ꯍꯥꯏꯌꯦ ꯍꯥꯏꯅ ꯍꯥꯏꯅ ꯍꯥꯏꯌꯦ ꯑꯗꯨꯗ ꯑꯩꯗꯣ ꯅꯣꯛꯅꯤꯡꯉꯛꯄ ꯏꯃꯥ ꯂꯩꯕꯥꯛꯀꯥ ꯍꯥꯏꯕꯒꯤ ꯑꯩꯈꯣꯏꯗꯤ ꯏꯃꯥ ꯂꯩꯕꯥꯛ ꯈꯥꯏ__ ꯗꯦꯗꯅ ꯃꯩꯇꯩꯁꯤꯡꯅ ꯏꯃꯥ ꯂꯩꯕꯥꯛ ꯍꯥꯏꯕꯩ ꯋꯥꯅꯦꯕ
ꯎꯝ
ꯑꯩꯈꯣꯏꯒꯤ ꯃꯔꯣꯟꯗ ꯑꯗꯨ ꯇꯣꯉꯥꯟꯅ ꯂꯩꯌꯦ ꯀꯥꯏ ꯇꯥꯏ ꯇꯥꯏ ꯑꯗꯨꯃꯥꯏꯅ ꯍꯥꯏꯕꯅꯦꯕꯀꯣ
ꯑꯗꯨꯖꯨ ꯑꯩꯈꯣꯏꯁꯨ ꯅꯒꯥꯁꯤꯡꯒꯤꯁꯨ ꯑꯄꯨꯏꯒꯟꯗꯤꯅꯤꯅ ꯍꯥꯏꯕꯗꯨꯗꯤꯗ ꯃꯈꯣꯏꯁꯨ
ꯑꯣ ꯑꯗꯨꯅꯤ ꯑꯗꯨꯗꯣ ꯑꯩꯈꯣꯏꯗꯤ ꯍꯥꯏꯗꯦꯗꯅ ꯇꯝꯄꯥꯛꯁꯤꯗꯗꯤ ꯏꯃꯥ ꯂꯩꯄꯥꯛ ꯍꯥꯏꯗꯦꯗꯅ
ꯃꯥꯅ ꯍꯥꯏꯔꯛꯄꯗꯗꯤ ꯑꯩꯖꯨ ꯅꯣꯛꯅꯤꯡꯉꯛꯄꯅ ꯑꯗꯨꯗ ꯑꯩ ꯁꯦꯔꯤꯁ ꯃꯇꯝ ꯅꯦꯕꯥ
ꯗꯨꯅꯦꯕ ꯃꯅꯤꯄꯨꯔ
ꯑꯗꯨ ꯑꯗꯨꯃꯥꯏꯅ ꯍꯥꯏꯕ ꯌꯥꯗꯦꯕ ꯐꯣꯟ ꯇꯧꯅꯕꯗꯀꯣ ꯗꯨꯗꯨꯒꯤ ꯏꯃꯥ ꯂꯩꯕꯥꯛ ꯍꯥꯏꯕ
ꯎꯝ ꯈꯪꯉꯤꯅꯦ ꯈꯪꯉꯤꯅꯦ
ꯎ
ꯅꯣꯡꯁꯦ ꯀꯟꯅ ꯇꯥꯔꯗꯤ ꯅꯨꯡꯉꯥꯏꯅꯤꯍꯦ
ꯑꯣ ꯍꯧꯖꯤꯛ ꯈꯔ ꯀꯟꯅ ꯇꯣꯛꯈ꯭ꯔꯕ ꯃꯥꯜꯂꯦ
ꯈꯣꯏꯗꯗꯤ ꯑꯗꯨꯝ ꯇꯥꯏꯗ
ꯀꯣꯛ ꯆꯤꯛꯄꯅ ꯌꯥꯗ꯭ꯔꯦ ꯉꯁꯥꯏ ꯀꯣꯏꯔꯨꯕꯒꯤ ꯅꯨꯡꯁꯤꯠ ꯃꯌꯥꯝ ꯁꯤꯆꯠꯂꯕ ꯄꯗꯨ ꯒꯔꯤ ꯊꯧꯕꯗ
ꯇꯨꯝꯗꯔꯣ ꯇꯨꯝꯗꯔꯣ
ꯑꯁ ꯀꯣꯀ ꯆꯤꯛꯄꯅ ꯌꯥꯗꯔꯦ
ꯑꯗꯨꯗ ꯇꯨꯝꯂꯗꯤ ꯑꯗꯨꯝ ꯐꯪꯒꯅꯤ ꯇꯨꯝꯗꯕꯒꯤꯅꯦꯕ ꯇꯨꯝꯂꯗꯤ ꯑꯗꯨꯝ
ꯅꯪ ꯅꯨꯄꯤꯗꯨ ꯇꯨꯝꯈ꯭ꯔꯦ
ꯑꯩꯃꯪ ꯅꯨꯡꯉꯥꯏꯔꯤ ꯍꯧꯖꯤꯛ ꯀꯥꯟꯅ ꯃꯪ ꯁꯥꯒꯠꯂꯕꯅꯤ
ꯅꯪ ꯅꯪꯒꯤ ꯐꯣꯟꯗꯨꯗꯤ ꯌꯥꯔꯕ꯭ꯔꯣ
ꯍꯣꯏ ꯁꯦꯝꯈꯔꯦ
ꯍꯧꯖꯤꯛ ꯈꯔ ꯈꯔ ꯁꯔꯤ
ꯚꯤꯗꯤꯑꯣ ꯌꯦꯡꯕ ꯀꯥꯟꯗ ꯁꯥꯕ꯭ꯔꯥ
ꯚꯤꯗꯤꯑꯣ ꯌꯦꯡꯕ ꯀꯥꯟꯗ ꯚꯤꯗꯤꯑꯣꯁꯨ ꯌꯦꯡꯕ ꯁꯥꯔꯆꯤꯡꯁꯨ ꯇꯧꯕ ꯑꯗꯨꯗꯒꯤ ꯁꯥꯔꯤ
ꯑꯣ ꯑꯣ ꯆꯥ ꯍꯧꯖꯤꯛꯁꯨ ꯆꯥꯔꯖꯤꯡ ꯑꯗꯨꯝ ꯇꯧꯕ꯭ꯔꯥ
ꯇꯧꯗꯤ ꯍꯧꯖꯤꯛꯗꯤ
ꯇꯧꯅꯨ ꯀꯣ
ꯑꯗꯣ ꯑꯅꯛꯄꯁꯤꯡꯗꯣ ꯃꯣꯔꯅꯤꯡꯒ ꯃꯣꯔꯅꯤꯡꯗꯒꯨꯝꯕ ꯀꯣ ꯂꯣꯊꯣꯛꯂꯣ
ꯑꯣ
ꯑꯗꯨꯝ ꯑꯗꯨꯝ ꯊꯝꯅꯤꯡꯕꯁꯨ ꯀꯩꯁꯨꯗꯤ ꯀꯥꯏꯗꯗ ꯑꯗꯨꯝ ꯊꯝꯃꯣꯗꯣ ꯅꯣꯡꯃ ꯅꯣꯡꯅꯤꯀꯣ ꯐꯖꯅ ꯄꯨꯟꯁꯤꯟꯅꯤꯉꯥꯏꯀꯣ
ꯑꯣ ꯍꯌꯦꯡ ꯍꯌꯦꯡ ꯑꯩ ꯊꯕꯛ ꯆꯠꯂꯒ ꯊꯕꯛ ꯃꯐꯝꯗ ꯂꯧꯊꯣꯛꯑꯒꯦ ꯍꯥꯏꯗꯤ ꯐꯖꯗꯦꯗꯅ ꯃꯤ ꯃꯃꯥꯡꯗ ꯄꯥꯏꯕꯗꯣ ꯉꯁꯤ ꯅꯨꯡꯗꯥꯡꯗ ꯅꯨꯡꯗꯥꯡ ꯆꯨꯞꯄ ꯅꯞꯑꯒ ꯍꯌꯦꯡ ꯄꯨꯡ ꯇꯔꯥ ꯑꯗꯨꯋꯥꯏꯗ ꯂꯧꯊꯣꯛꯄꯗꯤ ꯌꯥꯔꯦꯗꯅ
ꯎꯝ
ꯑꯗꯨꯃꯥꯏꯅ ꯇꯧꯔꯥꯅꯤ
ꯎꯝ ꯗꯣ
ꯑꯥ ꯍꯥꯏꯗꯤ ꯏꯁꯤꯡ ꯏꯁꯤꯡꯒꯨꯝꯕꯅꯀꯣ
ꯀꯥꯞꯔꯥꯒ ꯂꯩꯊꯣꯛꯑꯣ ꯐꯖꯅ ꯍꯥꯏꯗꯤ ꯃꯅꯨꯡ ꯃꯅꯨꯡꯗꯗꯤ ꯀꯥꯞꯁꯤꯟꯒꯥꯅꯨ
ꯈꯔ ꯏꯁꯤꯡꯗꯣ ꯐꯤꯗꯒꯨꯝꯕ ꯆꯨꯊꯥꯍꯜꯂꯒꯀꯣ
ꯍꯣꯏ
ꯇꯩꯊꯣꯛꯑꯣ ꯎꯝ ꯐꯖꯅ ꯇꯩꯊꯣꯛ
ꯎꯝ ꯑꯩꯈꯣꯏ ꯑꯩꯈꯣꯏ ꯗꯨꯀꯥꯟꯗ ꯁꯦꯡꯗꯣꯛꯅꯤꯡꯉꯥꯏ ꯂꯩꯕꯅꯤ ꯑꯗꯨꯅ ꯀꯥꯎꯕ ꯈꯛ
ꯎꯝ ꯅꯝ ꯐꯖꯅ ꯅꯝꯕꯤ ꯅꯝꯂꯨꯀꯣ ꯀꯥꯏꯒꯅꯤ ꯑꯃꯨꯛꯀ ꯌꯥꯝ ꯏꯛꯅ ꯆꯤꯛꯅ ꯄꯥꯏꯌꯣ
ꯌꯥꯝ ꯆꯦꯛꯁꯤꯟꯅ ꯍꯥꯏꯌꯣ ꯌꯥꯝ ꯆꯦꯛꯁꯤꯟꯅ ꯄꯥꯏꯌꯨ ꯍꯥꯏꯒꯗꯕꯅꯦ
ꯎꯝ ꯌꯥꯝ ꯅꯥꯟꯅ ꯄꯥꯏꯌꯣꯀꯣ
ꯍꯣꯏ ꯌꯥꯝ ꯅꯥꯟꯅ ꯄꯥꯏꯔꯒꯦ
ꯇꯦꯝꯄꯔꯁꯨ ꯍꯥꯞꯄꯤꯕꯥ ꯃꯥꯂꯤꯀꯣ
ꯇꯦꯝꯄꯔ ꯍꯥꯞꯄꯤ ꯎꯝ ꯑꯗꯨꯗꯨꯅꯔ ꯈꯪꯗꯦ ꯆꯠꯄꯗꯨ ꯇꯞꯄꯦ ꯑꯩꯅꯥ ꯄꯥꯏꯄꯥꯗꯜ ꯈꯪꯗꯦ
ꯑꯁ ꯑꯗꯨꯅꯕꯨ ꯅꯠꯇꯦꯗꯥ ꯑꯩ ꯈꯪꯗꯦ ꯅꯪꯒꯤꯗꯣ ꯐꯣꯇꯣ ꯌꯥꯝ ꯃꯟꯕꯒꯤꯅꯦꯕꯥ
ꯑꯗꯨꯒꯤ ꯐꯣꯇꯣꯁꯤꯡꯗꯣ ꯗꯤꯂꯤꯠ ꯇꯧꯅꯕ ꯑꯝꯇ ꯂꯩꯇꯦꯕ
ꯎꯝ ꯑꯗꯣ ꯄꯦꯟ ꯗ꯭ꯔꯥꯏꯚ ꯑꯃ ꯂꯧꯔꯣ ꯑꯗꯨꯒ ꯑꯗꯨꯗ ꯆꯪꯍꯜꯂꯣ ꯑꯗꯨꯒ ꯗꯤꯂꯤꯠ ꯂꯣꯏꯅꯥ ꯇꯧꯈ꯭ꯔꯣ
ꯌꯥꯔꯥꯔꯣꯏꯍꯤ ꯀꯩꯩꯅꯣ ꯌꯥꯝ ꯇꯥꯡꯕꯅꯤ ꯄꯦꯟꯗ꯭ꯔꯥ ꯍꯥꯏꯁꯦ
ꯂꯤꯁꯤꯡ ꯑꯃ ꯑꯅꯤ ꯈꯛꯇꯅꯦꯕ ꯌꯥꯏꯅꯥ
ꯈꯪꯗꯦ ꯍꯧꯖꯤꯛ ꯕꯖꯦꯠꯇ ꯂꯩꯇꯦ ꯑꯗꯨꯒꯤ ꯄꯩꯁꯥ ꯇꯣ ꯑꯩꯒꯤ ꯃꯊꯪꯒꯤ ꯁꯦꯂꯔꯤ ꯇꯪꯈꯥꯏꯗꯤ ꯆꯠꯈ꯭ꯔꯕꯅꯦ ꯐꯣꯟ ꯁꯦꯝꯕꯗ
ꯑꯠꯁꯥ
ꯄꯦꯜꯂꯥꯕꯥ
ꯎꯝ
ꯅꯨꯡꯉꯥꯏꯇꯦꯗꯥ
ꯅꯨꯡꯉꯥꯏꯇꯦ ꯄꯩꯁꯥ ꯂꯥꯛꯑꯁꯨ ꯃꯐꯝ ꯃꯔꯥꯡ ꯈꯪꯗꯦꯕ ꯑꯗꯨ ꯇꯧꯕꯒꯤ
ꯎꯝ ꯆꯍꯤꯒꯤ ꯆꯍꯤꯒꯤ ꯗꯥꯎ ꯑꯣꯏꯔꯦ
ꯗꯥꯎꯕꯨꯗꯤ ꯐꯩꯌꯦꯗ ꯑꯩꯒꯤ ꯗꯥꯎ ꯅꯠꯇꯕ ꯃꯤꯒꯤ ꯗꯥꯎ
ꯑꯗꯣ ꯅꯪꯒꯤ ꯈꯨꯠꯇꯨ ꯀꯃꯥꯏꯅ ꯇꯧꯒꯦ
ꯑꯩ ꯈꯨꯠ ꯒꯔꯤꯟ ꯀꯥꯔꯦ
ꯒꯔꯤꯟ ꯀꯥꯔꯦ ꯉꯁꯥꯏ ꯑꯩ ꯏꯁꯤꯡ ꯖꯥꯔ ꯖꯥꯔ ꯊꯥꯡꯉꯦꯕꯀꯣ ꯑꯩꯈꯣꯏ ꯏꯁꯤꯡ ꯊꯛ ꯊꯛꯅꯤꯡꯉꯥꯏ ꯂꯩꯇꯕꯒꯤ ꯖꯥꯔꯗꯣ ꯊꯥꯡꯉꯦꯕ ꯑꯗꯨꯗ ꯑꯃꯨꯛ ꯅꯝꯗꯅ ꯌꯦꯡꯕꯗ ꯒꯔꯤꯟ ꯀꯥꯔꯦ
ꯅꯨꯡꯉꯥꯏꯇꯦꯗ
ꯃꯔꯥꯏꯅ ꯐꯖꯔꯅꯤ ꯐꯖꯅꯤ
ꯑꯃꯗꯨꯗꯤ
ꯑꯃꯗꯤ ꯃꯁꯟꯗꯣ
ꯎꯝ
ꯊꯦꯡꯕꯗꯗꯤ ꯀꯩꯅꯣꯝ ꯄꯣꯝꯕꯒꯤ ꯀꯩꯅꯣꯝ ꯂꯩꯕꯗꯤ ꯃꯥꯜꯂꯦꯕ ꯊꯦꯡꯕꯗ ꯈꯛꯇ ꯑꯗꯨꯝ ꯂꯦꯡꯕꯗꯗꯤ ꯀꯩꯁꯨꯝ ꯇꯧꯗꯦꯗ
ꯈꯨꯄꯥꯛꯇꯅꯤꯕꯀꯣ ꯅꯥꯕꯁꯦ
ꯈꯨꯠꯄꯥꯛꯇꯅꯦꯕ
ꯑꯁ ꯑꯃꯨꯛꯀ ꯇꯧꯔꯗꯤ ꯑꯩ ꯂꯥꯛꯀꯅꯤ ꯃꯊꯪꯗꯗꯤ
ꯇꯧꯔꯔꯣꯏ
ꯅꯪꯁꯨ ꯅꯤꯉꯝꯂꯣꯏꯕ
ꯅꯠꯇꯦ
ꯑꯩ ꯈꯪꯉꯦ ꯃꯥꯁꯨ ꯀꯞꯂꯝꯒꯅꯤ ꯃꯊꯟꯇ